ꯇꯥꯕꯔꯣ ꯚꯥꯏ ꯑꯣ ꯇꯠꯈꯔ ꯃꯥꯜꯂꯦ ꯑꯃꯨꯛ
ꯃꯥꯅꯦ ꯃꯥꯅꯦ ꯍꯥꯏꯗꯤ ꯁꯤꯒꯤ ꯀꯣꯜ ꯁꯦꯀꯣ ꯃꯤꯅꯤꯠ ꯇ꯭ꯔꯥꯅꯤꯊꯣꯏ ꯇ꯭ꯔꯥ ꯍꯣꯏ ꯑꯣꯏꯗꯣꯏꯅꯦꯕ ꯀꯣꯜ ꯑꯃꯗ
ꯑꯣ ꯑꯣ ꯂꯤꯃꯤꯇꯦꯗ ꯊꯝꯕ
ꯑ ꯑ ꯑ ꯑꯗꯨꯒ ꯀꯩꯅꯣ ꯑ ꯃꯤ ꯑ ꯃꯤꯅꯤꯠ ꯑꯃꯗꯅꯦ
ꯑ
ꯀꯩꯅꯣ ꯂꯨꯄꯥ ꯅꯤꯄꯥꯜ ꯅꯤꯄꯥꯜ ꯁꯥꯕꯅꯦꯕ ꯁꯤꯒꯤꯁꯦ
ꯑꯣ ꯑꯩꯁꯨ ꯈꯪꯗꯦ ꯁꯤꯜꯂꯤꯅ ꯍꯥꯏꯔꯛꯄꯅꯦꯕ
ꯑ ꯑꯗꯨꯗꯣ ꯀꯩꯅꯣ ꯑ ꯁꯤꯒꯤꯁꯦ ꯍꯥꯏꯗꯤ ꯑꯩꯈꯣꯏ ꯉꯁꯥꯏꯗꯩ ꯑꯗꯨꯝ ꯋꯥ ꯋꯥꯁꯦ ꯑꯗꯨꯝ ꯁꯥꯅꯗ꯭ꯔꯥ ꯑꯗꯨ ꯁꯤꯒꯤ ꯀꯩ ꯍꯥꯏꯅꯤ ꯕꯦꯛꯒꯔꯥ꯭ꯎꯟꯗ ꯅꯣꯏꯁ ꯀꯨꯝꯕ ꯀꯨꯝꯕꯗꯤ ꯌꯥꯎꯕ ꯌꯥꯗꯕꯅꯦꯕ ꯍꯥꯏꯗꯤ ꯁꯤꯒꯤ ꯏꯕꯥꯏꯅꯤꯅ ꯋꯥꯔꯤ ꯁꯥꯅꯩꯁꯦ ꯃꯣꯏ ꯑꯥꯗ ꯑꯗꯨꯝ ꯔꯦꯀꯣ꯭ꯔꯗ ꯇꯧꯖꯈꯤꯗꯣꯏꯅꯦꯕ ꯃꯁꯥ ꯃꯊꯟꯗ
ꯑꯣ
ꯑꯗꯨꯒ ꯍꯥꯏꯗꯤ ꯁꯨꯃꯥꯏꯅ ꯕ꯭ꯔꯦꯛ ꯀꯨꯝꯕ ꯄꯧꯁ ꯀꯨꯝꯕ ꯂꯩꯕꯁꯦ ꯁꯤꯗ ꯄꯩꯁꯥ ꯀꯩꯀꯥ ꯀꯛ ꯊꯕꯅꯦꯕ ꯑꯗꯨꯒꯤ ꯋꯥꯅꯤꯗ ꯑꯗꯨꯒ ꯁꯤꯂꯦꯟꯒꯤꯗꯤ ꯅꯣꯏꯁ ꯀꯨꯝꯕꯗꯨ ꯈꯔ ꯌꯥꯎꯈꯤꯕ ꯃꯥꯜꯂꯦ ꯃꯥꯏꯗꯤ ꯈꯔ ꯄꯩꯁꯥꯗꯨ ꯀꯛꯊꯥꯔꯛꯑꯒ ꯇꯥꯔꯛꯄ ꯑꯣꯢꯕꯅꯦꯕ
ꯑ
ꯑꯗꯨꯝꯃꯥꯏ ꯇꯧꯕꯅꯤꯗ
ꯍꯥꯏꯗꯤ ꯀꯃꯥꯏ ꯇꯧꯕ ꯑꯣꯏꯗꯣꯏꯅꯣ ꯁꯤꯁꯦ ꯒ꯭ꯌꯥꯟ ꯑꯃ ꯇꯗꯦ ꯃꯥꯅ ꯍꯥꯏꯔꯛꯁꯦ
ꯀꯃꯥꯏ ꯇꯧꯕ ꯑꯣꯏꯗꯣꯏꯅꯣ ꯍꯥꯏꯗꯤ ꯑ ꯁꯤꯒꯤꯁꯦ ꯑꯣ ꯑꯩꯈꯣꯏ ꯑꯣꯖꯥ ꯑꯃꯅ ꯀꯩꯅꯣ ꯁꯤꯒꯤꯁꯦ ꯌꯥꯎꯁꯟꯂꯣꯅ ꯄꯔꯣꯖꯦꯛ ꯀꯧꯔꯛ ꯑꯩ ꯃꯤꯡꯗꯨ ꯀꯩꯐꯥꯄꯤꯕꯤꯒꯦꯅ ꯍꯥꯏꯕ
ꯑꯥ
ꯑꯩꯁꯨ ꯍꯣꯏ ꯁꯥꯔꯅ ꯍꯥꯏꯔꯦ ꯁꯤꯒꯤꯁꯦ ꯃꯁꯇꯔ ꯇꯧꯔꯤ ꯀꯥꯟꯗꯨ
ꯑ
ꯑꯗꯨꯗꯁꯨ ꯀꯩꯅꯣ ꯑꯩꯈꯣꯏꯒꯤ ꯁꯥꯔꯗꯨꯅ ꯃꯥꯁꯨ ꯍꯥꯟꯅꯗꯩ ꯁꯤꯒꯤ ꯄꯔꯣꯖꯦꯛꯁꯦ ꯌꯥꯎꯕꯅꯦꯕꯀꯣ
ꯑꯣ ꯑꯦꯝ ꯃꯌꯨꯗ
ꯍꯣꯏ ꯍꯣꯏ ꯍꯣꯏ ꯃꯥꯟꯅ ꯇꯧꯔ ꯄꯨꯜꯂꯞ ꯌꯥꯎ ꯍꯜꯂꯦꯕ ꯑꯩꯈꯣꯏ ꯀꯂꯥꯁ ꯀꯤ ꯀꯩꯀꯥ ꯑꯗꯨ ꯏꯃꯥꯟ ꯑꯁ ꯍꯥꯏꯗꯤ ꯁꯤ ꯃꯃꯥꯡꯗꯅ ꯑꯦꯒꯔꯤꯀꯜꯆꯔꯒꯤ ꯍꯥꯏꯗꯤ ꯄꯣꯠ ꯀꯃꯥꯏ ꯊꯥꯏ ꯑꯂꯨ ꯀꯃꯥꯏ ꯊꯥꯏ ꯈꯥꯃꯦꯟ ꯀꯃꯥꯏ ꯊꯥꯏ ꯀꯥꯏꯅꯒ ꯍꯪꯗꯣꯏꯅꯦꯕ ꯃꯩꯇꯩꯂꯣꯟꯗ ꯇꯥꯛꯁ ꯈꯣꯝꯕꯩ ꯑꯣꯏꯗꯣꯏꯅꯦꯕ ꯁꯤꯁꯦ
ꯑꯣ ꯑꯣ ꯗꯥꯇꯥ ꯀꯜꯂꯦꯛꯁꯟꯒꯤ ꯇꯥꯏꯞꯅꯦꯕ
ꯃꯥꯟꯅꯦ ꯃꯥꯟꯅꯦ ꯑꯗꯨꯒꯤꯅꯤꯗ ꯑꯗꯨꯗ ꯍꯣꯏ ꯁꯨꯝꯃꯥꯏ ꯇꯧꯕꯩ ꯋꯥꯅꯤ
ꯑꯣ ꯐꯩꯌꯦ ꯁꯨꯝꯃꯥꯏ ꯇꯧꯏꯁꯦ ꯍꯥꯏꯗꯤ ꯑꯦꯞ ꯀꯩꯀꯥ
ꯃꯥꯟꯅꯦ ꯃꯥꯟꯅꯦ ꯈꯪꯉꯨꯗꯕ ꯅꯥꯍꯟ ꯈꯩꯗꯤ ꯄꯥꯛ ꯈꯪꯂꯨꯗꯦꯅ ꯑꯩꯈꯣꯏꯁꯨ
ꯈꯪꯗꯦ ꯈꯪꯗꯦ ꯍꯧꯖꯤꯛ ꯀꯥꯟ ꯑꯗꯨꯝ ꯃꯣꯏ ꯑꯦꯞ ꯁꯥꯕ ꯈꯣꯠꯄ ꯊꯤꯕ ꯌꯥꯝ ꯇꯧꯅꯔꯦ ꯃꯤꯝꯁꯀꯤꯁꯨ ꯇꯧꯏ ꯀꯥꯟ ꯍꯥꯏꯕꯅꯦ ꯑꯃ ꯄꯥꯏꯊꯣꯟ ꯇꯣꯔꯅꯃꯦꯟꯒ ꯇꯧꯕꯗꯣ
ꯎꯝ ꯎꯝ ꯎꯝ ꯁꯤꯒꯤ ꯑꯦꯞꯁꯤꯗꯤ ꯑꯩꯈꯣꯏ ꯃꯅꯤꯄꯨꯔꯒꯤ ꯁꯥ ꯁꯥꯕ ꯅꯠꯇꯦꯕ ꯑꯩꯈꯣꯏꯅ ꯍꯥꯏꯗꯤ ꯃꯣꯏ ꯃꯄꯥꯟ ꯂꯝꯗꯒꯤ ꯃꯣꯏꯒꯤ ꯑꯦ ꯑꯥꯏ ꯅ ꯇꯧꯔꯒ ꯁꯥꯒꯦ ꯁꯤꯅꯦꯕ ꯑꯗꯨꯒꯤ ꯑꯩꯈꯣꯏ ꯔꯣꯝꯗꯩ ꯑꯣꯏꯅ ꯗꯥꯇꯥ ꯀꯟꯂꯦꯛꯇꯤ ꯇꯧꯔꯒ ꯃꯣꯏꯅ ꯑꯣꯏꯅ ꯁꯥꯖꯒꯤꯗꯣꯏꯅꯦꯕ
ꯑꯣ ꯑꯣ
ꯑꯗꯨꯅꯤꯗ
ꯍꯣꯢ ꯍꯣꯢ
ꯑꯗꯨ ꯅꯪ ꯋꯥ ꯈꯔ ꯍꯥꯏꯔꯛ ꯑꯣ ꯍꯥꯏꯗꯤ ꯅꯨꯡꯉꯥꯏꯈꯤꯕ ꯅꯨꯡꯉꯥꯏ ꯇꯥꯕ ꯅꯪꯅ ꯍꯦꯟꯅ ꯋꯥꯁꯦ ꯉꯥꯪꯗꯔ꯭ꯗꯤ ꯌꯥꯗꯦ ꯍꯥꯏꯕꯥꯅꯦꯕꯥ ꯍꯥꯏꯗꯤ ꯑꯥ ꯅꯪꯅ ꯊꯔꯇꯤ ꯄꯔꯁꯦꯟ ꯅꯪ ꯅꯥꯂꯣꯟꯗꯩꯩ ꯉꯥꯪꯉꯛꯇꯔ꯭ꯗꯤ ꯏꯟꯚꯦꯂꯤꯠ ꯀꯥꯏꯅꯒꯥ ꯆꯠꯈꯤꯅꯤ ꯀꯥꯏꯅꯒ ꯍꯥꯌꯕꯥ ꯅꯦꯕꯥ
ꯑꯧ ꯔꯦꯁꯄꯣꯟꯗꯦꯟꯠꯗꯨꯅ
ꯍꯣ ꯍꯣ ꯍꯣꯌ ꯑꯗꯨ ꯑꯗꯨꯒꯤ ꯅꯪꯅ ꯑꯣꯏꯅꯥ ꯉꯥꯪꯉꯛꯑꯣ ꯁꯤꯅꯤ
ꯑꯣ ꯐꯔꯦ ꯐꯔꯦ ꯍꯣꯌ ꯌꯥꯏ ꯑꯗꯨꯅꯦ ꯑꯃꯥꯏꯅꯥ ꯇꯧꯑꯦ ꯑꯩꯁꯨ ꯈꯪꯗꯦ ꯃꯣꯏ ꯁꯇꯦꯞꯁꯤꯪꯗꯣ ꯃꯣꯌ ꯃꯣꯏ ꯍꯥꯏꯔꯛꯄꯁꯤꯡꯗꯣ ꯇꯧꯔꯤꯅꯦꯕ ꯑꯩꯁꯨ ꯑꯥ ꯍꯥꯌꯗꯤ ꯑꯗꯨꯝ ꯁꯦꯅꯤꯑꯔ ꯀꯩ ꯀꯩ ꯍꯟꯅꯕꯨꯗꯤ ꯁꯤꯞꯅꯣꯁꯤꯁ ꯊꯖꯤꯜꯂꯅꯤ ꯑꯗꯨꯒꯥ ꯑꯥ ꯄꯥꯕꯂꯤꯀꯦꯁꯟ ꯀꯩꯀꯥ ꯇꯧꯔꯅꯤ ꯑꯗꯨꯒꯥ ꯊꯦꯁꯤꯁ ꯏꯕꯥ ꯈꯣꯠꯄ ꯂꯥꯛꯇꯣꯏꯅꯦ ꯈꯣꯠꯇꯣꯏꯅꯦ ꯍꯥꯏꯕꯗꯣ ꯍꯥꯏꯐꯦꯠꯄꯨꯗꯤ ꯃꯃꯤꯪꯕꯨꯗꯤ ꯑꯗꯨꯝ ꯇꯥ ꯂꯩꯕꯥ ꯑꯗꯣ ꯄꯔꯣꯁꯦꯁꯇꯣ ꯀꯥꯃꯥꯏ ꯇꯧꯕꯅꯣꯗꯤ ꯑꯩ ꯈꯪꯗꯔꯤꯌꯦꯕꯥꯀꯣ ꯑꯗꯨꯃꯥꯏꯅꯥ ꯇꯧꯌꯦ ꯑꯗꯣ ꯕꯥꯏ ꯅꯪ ꯍꯧꯖꯤꯛ ꯑꯥ ꯀꯥꯏ ꯂꯩꯅꯣ
ꯌꯨꯝꯗ ꯌꯨꯝꯗ ꯑꯥꯑꯣ ꯑꯣ ꯑꯩꯔꯣ ꯑꯩ ꯀꯩꯅꯣ ꯇꯧꯌꯦ ꯂꯣꯏꯒꯔꯦꯗꯅ ꯑꯗꯨꯒꯥ ꯃꯥꯃꯥꯡꯒꯤ ꯗꯤꯁꯦꯝꯕꯔꯒꯤ ꯅꯦꯠꯇꯣ
ꯑꯥ
ꯑꯗꯨꯗ ꯀꯩꯅꯣ ꯑꯣꯟꯂꯤ ꯄꯤ ꯍꯩꯁ ꯗꯤ ꯈꯛ ꯐꯪꯕꯥ ꯑꯗꯣ ꯃꯔꯀ ꯎꯝ ꯐꯪꯕꯅꯦ ꯑꯗꯣ ꯑꯩꯅꯥ ꯑꯃꯨꯛ ꯀꯤꯔꯤꯁꯤꯅꯥꯀꯣ ꯍꯥꯢꯗꯤ ꯃꯥꯁ ꯇꯣ ꯌꯥꯝ ꯗꯔ꯭ꯦꯗꯅ ꯅꯦꯠ ꯐꯥꯑꯣꯔꯦ ꯍꯥꯌꯕꯥꯃꯛꯁꯨ ꯍꯥꯌꯕꯥ ꯌꯥꯗꯔ꯭ꯦꯗꯅ ꯑꯃꯨꯛ ꯊꯥ ꯖꯜꯂꯒꯥ ꯑꯃꯨꯛ ꯀꯩ ꯍꯥꯌꯅꯤ ꯈꯜꯂꯛꯇꯔ꯭ꯗꯤ ꯀꯥꯌꯅꯒ ꯑꯃꯨꯛ ꯃꯊꯥ ꯁꯥꯏ ꯍꯥꯌꯕꯥ
ꯑꯗꯣ ꯀꯩꯅꯣꯒꯤ ꯍꯟꯗꯛ ꯑꯦꯝ ꯌꯨ ꯒꯤ ꯑꯃꯥ ꯅꯣꯇꯤꯁ ꯑꯃꯥ ꯊꯣꯛꯈꯤꯕꯗꯣ
ꯑꯥ ꯑꯥ
ꯑꯗꯨꯗ ꯒꯨꯝꯕꯗꯤ ꯊꯥꯖꯤꯟꯗꯕꯔ꯭ꯕꯥ
ꯑꯗꯨ ꯗꯣ ꯀꯩꯅꯣ ꯃꯣꯢ ꯄꯔꯣꯇꯜꯗ ꯍꯪꯉꯛꯇꯔꯤꯕꯥ ꯍꯧꯖꯤꯛ ꯚꯤ ꯁꯤ ꯒꯤ ꯏꯔꯥꯪ ꯇꯧꯅꯕꯒꯤ
ꯑꯣ ꯑꯣ ꯁꯤꯟꯕ ꯁꯤꯟꯗꯕꯩ ꯇꯧꯕꯗꯣ
ꯍꯣ ꯍꯣ ꯍꯣꯏ ꯑꯗꯨꯒꯤꯗꯣ ꯑꯗꯨꯅ ꯊꯗꯤ ꯊꯖꯤꯟꯒꯅꯤ ꯑꯇꯩꯁꯨ ꯊꯖꯤꯟꯕ ꯌꯥꯔꯗꯤ ꯊꯖꯤꯟꯒꯦꯗꯤ ꯈꯜꯂꯦ ꯑꯗꯣ ꯑꯃꯨꯛꯁꯨ ꯈꯪꯗꯦ ꯄꯈꯠꯂꯦ ꯍꯥꯌꯕꯥ
ꯑꯗꯨꯝ ꯌꯦꯡꯑꯣ ꯊꯖꯤꯟꯕꯥ ꯌꯥꯔꯗꯤ ꯍꯥꯏꯗꯤ ꯆꯪꯍꯧꯕꯅꯥꯗꯤ ꯑꯃꯨꯛ ꯐꯩꯌꯦꯕꯥ ꯍꯧꯖꯤꯛꯀꯥꯟꯁꯤ
ꯃꯥꯟꯅꯦ
ꯑꯗꯨꯗ ꯑꯩꯈꯣꯌꯅꯥ ꯍꯤꯁꯇ꯭ꯣꯔꯤ ꯀꯩ ꯅꯣ ꯑꯦꯝ ꯌꯨꯗ ꯇꯝꯃꯤꯀꯟꯗꯨꯗ ꯑꯩꯈꯣꯌ ꯍꯦꯗꯇꯨꯅ ꯅꯣꯏ ꯑꯣꯟꯂꯤ ꯄꯤ ꯍꯦꯁ ꯗꯤ ꯃꯛꯇꯪ ꯑꯣꯏ ꯇꯔ꯭ꯁꯨ ꯃꯔꯛ ꯇꯣ ꯑꯗꯨꯕꯥꯑꯣꯇꯤ ꯌꯧꯔꯛꯅꯕ ꯇꯧ ꯃꯣꯏ ꯃꯣꯏ ꯊꯣꯛꯄ ꯁꯤꯜꯂꯛꯑꯒꯦ ꯒꯥꯏ ꯅꯥ ꯇꯧꯌꯦ ꯑꯗꯣ ꯑꯩꯈꯣꯌꯅꯥꯗꯤ ꯁꯨꯛ ꯌꯧ ꯉꯝꯗꯕ ꯍꯥꯏꯇꯔꯦ ꯃꯥꯔꯛꯇꯣ ꯑꯗꯨꯃꯥꯏ ꯑꯗꯨꯃꯥꯏ ꯇꯧꯈꯤꯌꯦꯕꯥ ꯑꯗꯣ ꯀꯅꯥꯝꯇꯥ ꯌꯥꯝ ꯍꯦꯟꯅꯥ ꯅꯦꯠ ꯀꯩ ꯀꯩ ꯐꯪꯗꯅ ꯇꯧ ꯕꯗꯤ ꯇꯧꯗꯦ ꯑꯩꯈꯣꯌ ꯗꯦꯄꯥꯔꯠꯃꯦꯟꯠ ꯇꯨꯁꯨ ꯑꯗꯨꯃꯥꯏ ꯇꯧꯑꯦ ꯑꯣꯟꯂꯤ ꯄꯤ ꯍꯩꯁ ꯗꯤꯒꯤꯗꯤ ꯑꯗꯨꯝ ꯌꯧꯅꯕ ꯑꯃꯥ ꯑꯅꯤ ꯌꯥꯎꯕ
ꯎꯝ ꯑꯗꯨꯅꯤꯅꯦ ꯃꯊꯥ ꯁꯔꯤꯁꯦ ꯊꯖꯤꯜꯂꯨꯔꯒꯥ ꯍꯥꯏꯗꯤ ꯑꯇꯣꯞꯄꯥ ꯃꯐꯝ ꯗꯁꯨ ꯀꯩ ꯍꯥꯌꯅꯤ ꯑꯃꯨꯛ ꯀꯝꯄꯤꯇꯤꯁꯟ ꯀꯩꯀ ꯂꯥꯛꯀꯅꯤ ꯈꯣꯠꯀꯅꯤ ꯀꯥꯏꯅꯥ ꯑꯃꯨꯛꯁꯨ ꯃꯊꯥꯁꯤ ꯇꯞ ꯇꯥꯏꯅꯥ ꯁꯥꯔꯤꯁꯦ ꯑꯥ
ꯃꯥꯅꯦ
ꯑꯗꯨꯅꯤꯗ
ꯑꯗꯣ ꯑꯩ ꯁꯤꯇꯝꯃꯤꯁꯤꯁꯨ ꯇꯜꯂꯤ ꯇꯟꯗ꯭ꯔꯤꯀꯟ ꯆꯪꯍꯧꯗꯣ ꯆꯪꯍꯩꯕꯗꯨꯗꯗꯨꯝ ꯐ꯭ꯔꯦꯁ꯭ꯔꯗꯣ ꯑꯩꯈꯣꯏ ꯑꯃꯥꯅꯤꯗꯪ ꯑꯣꯏꯕ ꯃꯜꯂꯦꯗꯣ ꯑꯌꯥꯝꯕꯅꯗꯤ ꯁꯦꯅꯤꯌ꯭ꯔ ꯑꯣꯏꯕꯀꯣ꯫ ꯃꯣꯏꯒꯤ ꯊꯕꯛ ꯏꯪꯈꯥꯡ ꯇꯧꯅꯔꯒ ꯀꯣꯟꯅ ꯂꯛꯄ ꯒꯨꯝꯕ ꯑꯗꯒꯤꯗꯤ ꯑꯥꯥ ꯀꯩꯍꯥꯏꯅꯤ ꯄꯥꯠꯇꯥꯏꯃꯒꯤ ꯇꯥꯏꯞꯇ ꯍꯥꯏꯇꯋꯦ ꯑꯥ ꯑꯗꯨꯃꯥꯏꯅꯗꯨꯝ ꯑꯌꯥꯝꯕ ꯑꯣꯏꯌꯦ ꯑꯗꯣ ꯑꯩꯈꯣꯏ ꯍꯦꯛ ꯃꯥꯁꯇ꯭ꯔ ꯂꯣꯏꯔꯒ ꯆꯪꯕꯗꯨꯗꯤ ꯌꯥ ꯀꯩꯁꯨꯌꯥꯝ ꯌꯥꯝꯗꯦꯕ ꯑꯗꯨꯃꯥꯏꯅ ꯇꯧꯋꯦ ꯑꯗꯨꯝ ꯊꯖꯤꯟꯕ ꯌꯥꯇꯥꯔꯒꯗꯤ ꯊꯖꯤꯟꯕꯅꯗꯤ ꯐꯩꯕ ꯑꯗꯣ ꯑꯦꯝ ꯌꯨ ꯒꯤꯖꯦ ꯑꯗꯨꯝ ꯑꯤꯔꯥꯡ ꯇꯧꯔꯩꯔꯦꯕ ꯑꯃꯥ ꯅꯠꯇ꯭ꯔꯒ ꯑꯃꯥ꯫
ꯈꯜꯂꯨꯔꯒ
ꯑꯥ ꯑꯗꯣ ꯑꯇꯩ-ꯑꯇꯩ ꯏꯁꯇꯦꯠ ꯑꯇꯣꯞꯄꯗꯗꯤ ꯌꯦꯡꯗꯕ꯭ꯔꯕ꯫
ꯑꯩꯁꯦ ꯑꯃꯥ ꯀꯥꯟꯄꯨꯔꯒꯤꯗ ꯑꯃꯥ ꯊꯥꯖꯤꯜꯂꯨꯔꯦꯕꯀꯣ ꯑꯇꯩꯗꯤ ꯑꯝꯇ ꯌꯦꯡꯗ꯭ꯔꯤ ꯑꯩꯁꯨ
ꯑꯣ ꯍꯣꯏ ꯑꯗꯨꯅꯦꯗꯣ ꯃꯣꯏ ꯁꯝꯃ꯭ꯔ ꯁꯝꯃ꯭ꯔꯒꯤ ꯑꯗꯒꯤꯗꯤ ꯋꯤꯟꯇ꯭ꯠ ꯁꯥꯏꯀꯜ ꯑꯃꯥꯏꯅ ꯂꯩꯕ ꯃꯜꯂꯦ ꯆꯍꯤ ꯑꯃꯥꯗ꯫
ꯎꯝ ꯂꯩꯌꯦ-ꯂꯩꯌꯦ
ꯑꯥ ꯁꯤꯜꯂꯦꯅꯖꯨ ꯌꯥꯝꯅ ꯍꯥꯏꯔꯝꯕꯅꯦ ꯑꯁꯥꯝꯒꯤꯗꯩ ꯉꯔꯥꯡꯃꯥ ꯀꯥꯔ ꯀꯩ-ꯀꯩꯅꯣ ꯈꯔꯥ ꯊꯥꯔꯛꯑꯝꯕꯅꯦ ꯑꯗꯨꯗ ꯃꯥꯏ ꯐꯤꯂꯣꯖꯣꯐꯤ ꯌꯥꯎꯗꯦ ꯈꯣꯠꯇꯦꯒꯥꯏꯅꯁꯨ ꯌꯥꯝ ꯇꯧꯔꯝꯕꯅꯦꯕ ꯑꯩꯉꯣꯟꯗ꯫
ꯑꯩꯈꯣꯏꯒꯖꯦ ꯌꯥꯎꯗꯕꯤꯅꯦ ꯍꯥꯏꯕ
ꯑꯗꯨꯗ ꯇꯧ ꯇꯧꯕꯗꯨꯗ ꯃꯥꯥꯁꯨ ꯃꯊꯥ ꯁꯥꯔꯦꯅ ꯇꯧꯂꯩꯔꯦꯕ꯫
ꯑꯗꯨꯅꯤꯅꯦ ꯁꯥꯔꯤꯕꯅꯤ
ꯍꯣꯏ ꯂꯤꯡꯒꯨꯏꯁꯇꯤꯁꯀꯤꯖꯦ ꯀꯩꯅꯣꯔꯣꯝꯗ ꯑꯇꯣꯞꯄ ꯍꯥꯗ ꯃꯥꯒꯤ ꯑꯥ ꯀꯩ ꯍꯥꯏꯗꯣꯏꯅꯣ ꯑꯥ ꯀꯃꯥꯏ ꯍꯥꯏꯅꯤ ꯗꯤꯄꯥꯠꯃꯦꯟ ꯕꯔꯥꯟꯁ ꯑꯣꯏꯅ ꯂꯩꯕ ꯂꯩꯇꯕ꯭ꯔꯕ
ꯑꯩꯈꯣꯏ ꯇꯣꯉꯥꯟꯅ ꯕꯔꯥꯟꯁ ꯑꯣꯏꯅꯅꯦ ꯂꯩꯔꯤꯖ ꯑꯣ ꯃꯤꯒꯤ ꯃꯈꯥꯗ ꯂꯩꯕ ꯍꯥꯏꯔꯣ꯫
ꯍꯣꯏ ꯍꯥꯏꯗ ꯑꯩ ꯀꯩꯅꯣ ꯑꯦꯃ ꯌꯨ ꯇꯧꯕꯀꯟꯗꯣ ꯍꯤꯁꯇ꯭ꯔꯤ ꯍꯥꯏꯔꯒ ꯑꯥ ꯑꯥꯔꯀꯤꯌꯣꯂꯣꯖꯤꯖꯨ ꯅꯞꯁꯤꯜꯂꯦꯕ꯫
ꯎꯝ-ꯎꯝ-ꯎꯝ-ꯎꯝ
ꯑꯥꯔꯀꯤꯌꯣꯂꯣꯖꯤ ꯇꯝꯕꯗꯨꯗ ꯑꯩꯈꯣꯏ ꯍꯤꯁꯇ꯭ꯔꯤꯗ ꯆꯪꯕ ꯌꯥꯕꯁꯨ ꯌꯥꯎꯋꯦꯕ꯫
ꯎꯝ
ꯑꯗꯨꯃꯥꯏꯅ ꯂꯤꯡ ꯂꯩꯅꯕ ꯍꯥꯏꯗꯤ ꯁꯞꯖꯦꯛꯇꯣ ꯑꯗꯨꯃꯥꯏ ꯁꯞ ꯍꯪꯅꯕ ꯁꯞꯖꯦꯛ ꯎꯝ ꯂꯩꯕꯗꯤ ꯌꯥꯎꯗꯕ꯭ꯔꯕ
ꯀꯩꯅꯣ ꯏꯪꯂꯤꯁ ꯀꯥꯗꯤ ꯈꯔ ꯁꯝꯅꯕꯅꯦꯕ ꯑꯗꯣ ꯏꯪꯂꯤꯁ ꯏꯪꯂꯤꯁꯀꯤ ꯃꯈꯥꯗ ꯆꯪꯕ ꯍꯥꯏꯁꯦꯀꯣ ꯏꯪꯂꯤꯁ ꯃꯣꯏ ꯏꯪꯂꯤꯁꯀꯤ ꯃꯁꯥꯒꯤ ꯑꯃꯥ ꯂꯩꯖꯒ꯭ꯔꯦꯅ ꯑꯗꯨꯒꯤ ꯃꯈꯥꯗ ꯑꯃꯨꯛ ꯂꯤꯡꯒꯨꯏꯁꯇꯤꯛ ꯑꯃꯥ ꯅꯞ ꯈꯟꯕ ꯑꯗꯨꯃꯥꯏꯅꯗꯤ ꯂꯩꯕꯅꯦ
ꯑꯣ ꯑꯗꯨꯃꯥꯢꯅ ꯏꯪꯂꯤꯁꯀꯤꯔꯣꯝꯗ ꯆꯪꯕꯗꯤ ꯌꯥꯗꯕ꯭ꯔꯣꯕ
ꯏꯪꯂꯤꯁꯇꯗꯤ ꯆꯪꯕꯗꯤ ꯌꯔꯣꯏꯌꯦ ꯑꯩꯈꯣꯏꯅ꯫
ꯑꯧ꯫ ꯍꯌꯦꯡ ꯄꯤꯁꯌ꯭ꯥꯁꯟꯗ ꯂꯦꯡꯒꯣꯁꯇꯤꯛ ꯐꯥꯔꯛꯄꯗꯨꯅ ꯐꯩꯌꯦꯕ ꯃꯗꯣ ꯃꯗꯣ ꯃꯁꯨ ꯍꯥꯏꯔꯝꯕꯅꯦ ꯁꯦꯀꯦꯟꯗꯨꯁꯨ ꯏꯗꯨꯀꯦꯁꯟꯗ ꯏꯗꯨꯀꯦꯁꯟꯒꯤꯗ ꯌꯥꯎꯔꯝꯃꯦ ꯍꯌꯦꯡ ꯗꯤꯒꯔꯤ ꯐꯪꯕꯗꯥ ꯏꯗꯨꯀꯦꯁꯟ ꯊꯔꯛꯑꯅꯦꯅ ꯃꯥ ꯃꯊꯥ
ꯈꯪꯏ ꯑꯗꯨꯗꯨꯁꯨ
ꯑꯝ ꯑꯗꯨꯅꯦ ꯑꯩꯁꯨ
ꯀꯤ ꯀꯧꯔꯛꯄꯁꯦ ꯍꯧꯖꯤꯛ ꯍꯧꯖꯤꯛꯇꯤ ꯈꯔ ꯀꯩꯕꯗꯤ ꯍꯧꯅꯔꯃꯥꯜꯂꯦꯕꯀꯣ ꯑꯩꯅ ꯍꯥꯟꯅꯗꯩꯅꯤ ꯊꯥ ꯊꯥꯖꯟꯒꯦ ꯈꯟꯕꯁꯦ ꯑꯝꯇꯥ ꯀꯧꯔꯛꯇꯕꯗꯣ
ꯍꯣꯏ
ꯑꯗꯨꯅꯤꯅꯦ ꯃꯊꯥ ꯁꯥꯏ ꯑꯩꯁꯦ
ꯃꯅꯦ ꯀꯝꯄꯔꯤꯇꯤꯞꯁꯦ ꯀꯝꯄꯤꯇꯤꯁꯟꯁꯦ ꯌꯝ ꯋꯥꯡꯕꯖꯠꯅꯤ ꯍꯧꯖꯤꯛꯀꯟꯁꯦ
ꯑꯗꯨꯅꯦ
ꯑꯥꯁ ꯀꯥꯏꯗꯩ ꯑꯃ ꯃꯥꯁꯇꯔ ꯇꯝꯃꯝꯗꯥꯏꯒꯤ ꯁꯤꯌꯨꯇꯤ ꯂꯣꯏꯔꯛꯄꯩꯗꯨꯗꯁꯨ ꯑꯥꯁ ꯂꯧꯏꯔꯦ ꯑꯔꯣꯏꯕꯤꯅꯦ ꯑꯍꯤꯡꯒ ꯇꯨꯝꯗꯒꯩ ꯍꯥꯏꯗ ꯍꯥꯏꯗꯤ ꯌꯨꯅꯤꯕꯔꯁꯤꯇꯤ ꯆꯪꯉꯝꯗꯕꯒꯤꯕ ꯃꯥꯛꯇꯣ ꯁꯣꯜꯂꯦꯕ ꯑꯩ ꯁꯤꯌꯨꯇꯤ ꯒꯤ
ꯎꯝ
ꯑꯗꯨ ꯎꯆꯤꯟ ꯅꯆꯤꯟ ꯑꯦꯝꯃꯤꯎ ꯑꯦꯟꯇꯔꯥꯟꯁꯀꯤꯗꯨꯗ ꯀꯩꯅꯣ ꯇꯧꯏ
ꯑꯩꯒꯤꯁꯨꯅꯤꯉꯣ ꯑꯁ ꯄꯨꯔꯥ ꯃꯊꯥ ꯑꯃꯅꯦ ꯍꯥꯏꯕ ꯁꯤꯒꯤꯁꯦ
ꯃꯅꯦꯕ ꯍꯥꯏ ꯁꯤꯇꯤꯒꯗꯣ ꯌꯥꯝ ꯍꯦꯟ ꯊꯧꯋ ꯁꯔꯨꯗꯕ ꯍꯥꯏꯇꯔꯦ ꯒꯔ꯭ꯦꯖꯋꯑꯦꯁꯟꯗ ꯃꯥꯛ ꯐꯅꯌꯥꯝ ꯐꯪꯉ ꯑꯗꯨꯝ ꯌꯗꯣꯅꯦꯅ ꯈꯟꯕ ꯑꯗꯨꯗꯨꯒ ꯁꯤꯌꯨꯇꯤꯗꯨꯅ ꯑꯥ ꯃꯈꯥꯗ ꯍꯩ ꯃꯥꯛ ꯂꯧꯕꯅ ꯁꯤꯌꯨꯇꯤꯗ ꯂꯣꯢꯅ ꯕꯦꯁ ꯇꯧꯔ ꯂꯧꯏꯗꯅ ꯑꯗꯩ ꯑꯗꯨꯝ ꯃꯊꯁꯥ ꯍꯧꯔꯛꯑꯦ ꯗꯨꯝꯆꯪꯕ ꯐꯪꯗꯕꯒꯤ
ꯑꯗꯨꯅꯦ ꯅꯪ ꯑꯦꯛꯖꯥꯝꯒꯤꯗꯤ ꯀꯩꯀꯩ ꯄꯒꯤꯒꯦ ꯍꯥꯏꯗꯤ ꯄꯔꯤꯄꯌꯦꯔ ꯇꯧꯒꯤꯕꯗꯨ
ꯆꯝ ꯀꯩꯅꯣꯒꯤꯔꯣ ꯑ ꯄꯤꯑꯦꯁꯤ ꯆꯪꯕꯒꯤꯔꯣ
ꯍꯣꯏ
ꯀꯩꯁꯨ ꯀꯩꯁꯨꯌꯥꯝ ꯄꯥꯗꯦ ꯈꯣꯏꯒꯤ ꯅꯦꯠꯀꯤ ꯄꯦꯄꯔ ꯋꯥꯟꯗꯣ
ꯎꯝ
ꯄꯦꯄꯔꯋꯥꯟꯗꯣ ꯍꯥꯏꯐꯦꯠ ꯔꯤꯁꯔꯁꯀꯤ ꯁꯔꯨꯛ ꯇꯤꯆꯤꯡꯒꯤ ꯇꯤꯆꯤꯡ ꯑꯦꯞꯇꯤꯆꯨꯠ ꯑꯗꯨꯒꯤ ꯁꯔꯨꯛꯇꯣ ꯍꯥꯏꯐꯦꯠ ꯑ ꯍꯥꯏꯐꯦꯠ ꯌꯦꯡꯑꯦꯕ
ꯎꯝ
ꯑꯇꯩꯗꯤ ꯀꯩꯁꯨꯌꯥꯞꯍꯦꯟꯅ ꯀꯩꯅꯣ ꯇꯧꯗꯦ ꯌꯦꯡꯖꯜꯂꯨꯗꯦꯕ ꯑꯗꯨꯗꯤ ꯀꯥꯃꯟ ꯑꯣꯏꯅ ꯑꯗꯨꯝ ꯍꯪꯉꯦꯕ
ꯎꯝ
ꯇꯥꯌꯔ ꯋꯥꯟꯒ ꯇꯨꯒꯗꯣ ꯑꯣꯏꯗꯣꯏꯅꯦ
ꯑꯥꯎ ꯌꯨꯅꯤꯠ ꯋꯥꯟ ꯇꯨꯗꯣ
ꯑꯁ ꯇꯜꯂꯤꯗ ꯌꯥꯝꯅ ꯑꯩ ꯀꯥꯞꯅꯤꯡꯉꯤꯕꯅꯦ ꯑꯩꯁꯦ ꯄꯨꯔꯥ ꯃꯥꯊꯥ ꯑꯃꯨꯛ ꯁꯥꯕꯥꯒꯤ ꯍꯟꯇꯛ ꯆꯥꯍꯤꯁꯦ ꯑꯃꯨꯛ ꯗ꯭ꯔꯣꯞꯇꯣ ꯇꯧꯊꯣꯛꯑꯒ ꯑꯃꯨꯛ ꯃꯥꯊꯪ ꯆꯍꯤꯁꯤꯗ ꯑꯣꯏꯅ ꯇ꯭꯭ꯔꯥꯏ ꯇꯧꯔꯁꯤꯔ ꯁꯤꯅꯦ ꯑꯩ ꯍꯟꯗꯛꯁꯦ ꯖꯨꯟꯒꯤꯗꯁꯨ ꯊꯥꯔꯣꯏꯕ ꯈꯪꯔ꯭ꯕ ꯂꯩꯔꯤꯛꯁꯦ ꯄꯥꯍꯧꯗꯥꯕꯒꯤ
ꯑꯣ ꯍꯟꯗꯛ ꯀꯩꯅꯣꯒꯤꯗꯣ ꯔꯦꯖꯤꯁꯇ꯭ꯔ ꯇꯧꯗ꯭ꯔꯕ꯭ꯔꯣ
ꯇꯧꯗꯦꯌꯦ
ꯑꯩꯒꯨ ꯗꯔꯁꯦꯡꯕ꯭ꯔꯒꯤꯗꯨꯗ ꯊꯥꯁꯤꯔꯅ ꯊꯧꯕꯅꯦ
ꯑꯗꯨꯅꯦ ꯑꯩꯒꯨ ꯗꯔꯁꯦꯡꯕ꯭ꯔꯒꯤꯗ ꯑꯣꯏꯅ ꯊꯥ ꯁꯤꯔꯅ ꯈꯜꯂꯦꯕ ꯀꯣ
ꯑ
ꯈꯪꯗꯦꯉꯣ ꯃꯥꯊꯥ ꯑꯣꯏꯅ ꯁꯥꯏꯗ
ꯑꯗꯨꯅꯦ ꯑꯩꯒꯨ ꯍꯟꯊꯛꯀꯤꯗꯣ ꯊꯥꯖꯜꯍꯧꯗ꯭ꯔꯦ ꯀꯩꯅꯣ ꯇꯧꯔꯒ ꯄꯥꯁꯨ ꯄꯥꯗ꯭ꯔꯤꯕ
ꯑꯗꯨꯅꯦ ꯑꯗꯣ ꯅꯪꯒꯤꯗꯤ ꯑꯃꯨꯛ ꯐꯤꯠꯇꯣ ꯑꯣꯜꯔꯦꯗꯤ ꯐꯪꯉꯥꯒ ꯂꯩꯔꯃꯤꯅ ꯌꯥꯝ ꯊꯤꯅ ꯐꯥꯔꯦ ꯍꯥꯏꯕ
ꯅꯃꯨꯛꯁꯨ ꯃꯨꯛ ꯊꯥꯅꯤꯡꯕ ꯍꯥꯏꯊꯥꯔꯦ ꯍꯥꯏꯗꯤ ꯅꯦꯠ ꯌꯥꯎꯔꯒ ꯂꯥꯛꯄꯁꯨ ꯌꯥꯎꯋꯦꯅ ꯃꯨꯛ ꯑ ꯑꯗꯨꯅꯤ ꯃꯥꯩꯅꯦ ꯍꯟꯊꯛꯀꯤ ꯊꯥꯖꯜꯗ꯭ꯔꯦ ꯑꯩ
ꯑꯗꯣ ꯁꯇꯦꯠ ꯌꯨꯅꯤꯔ꯭ꯕꯁꯤꯇꯤ ꯒꯨꯝꯕꯗ ꯑꯣꯏꯔꯁꯨ ꯆꯪꯍꯧꯅꯕꯗꯤ ꯊꯧꯅꯕꯗꯤ ꯌꯥ ꯌꯥꯒꯔꯣꯏ ꯍꯥꯏꯕ
ꯌꯥꯔꯥꯔꯣꯏ ꯍꯥꯏꯗꯤ
ꯍꯥꯏꯗꯤ ꯁꯇꯦꯠ ꯑꯣꯏꯅ ꯑꯣꯏꯔꯁꯨ ꯍꯥꯏꯗꯤ ꯍꯟꯊꯛꯀꯤꯁꯦ ꯇꯟꯖꯟ ꯍꯟꯊꯛꯀꯤꯁꯦ ꯐꯪꯍꯧꯗ꯭ꯔꯥꯗꯤ ꯑꯩꯒꯨ ꯑꯃꯨꯛ ꯇꯟꯖꯟꯒ꯭ꯔꯥꯗꯤꯅ ꯑꯗꯨꯝ ꯀꯤꯔꯥꯒ ꯂꯩꯔꯦ ꯍꯥꯏꯕ꯭ꯔꯥ ꯈꯪꯔ꯭ꯕ ꯥ
ꯍꯣꯏ
ꯑꯗꯨꯅꯦ ꯃꯥꯊꯥꯁꯦ ꯑꯁ
ꯑꯩꯈꯣꯏ ꯃꯅꯤꯄꯨꯔ ꯁꯤꯁꯨ ꯀꯩꯅꯣ ꯇꯧꯕ ꯍꯥꯏꯇꯥꯔꯦ ꯁꯤꯁꯇꯦꯝ ꯑꯃ ꯏꯁꯣꯏ ꯁꯣꯏꯕꯩ ꯇꯥꯏꯞꯇ ꯑꯗꯨꯅꯅꯦ ꯑꯩꯅ ꯇꯟꯗꯅ ꯀꯥꯏꯗꯥ ꯅꯣꯝ ꯇꯝꯖꯒꯒ꯭ꯔꯦꯅ ꯑꯩ ꯃꯅꯤꯄꯨꯔꯗꯗꯤ ꯇꯝꯗꯤ ꯇꯝꯅꯤꯡꯕꯅꯦ
ꯎꯝ
ꯑꯗꯨꯃꯥꯏ ꯇꯧꯋꯦ ꯑꯗꯨꯒ ꯑꯗꯨꯝ ꯑꯦꯅꯤ ꯄꯩꯈꯥ ꯑꯣꯏꯔꯣ ꯅꯗꯨꯝ ꯁꯨꯃꯥꯏ ꯏꯔꯥꯡ ꯊꯣꯛꯑ ꯈꯣꯠꯂꯒ ꯑꯗꯨꯝ ꯇꯧ ꯂꯩꯕ
ꯎꯝ ꯇꯧꯋꯦ ꯑꯗꯨꯕꯨꯗꯤ
ꯑ
ꯑꯗꯨꯅꯤꯅꯦ ꯃꯥꯊꯥ ꯁꯥꯔꯤꯁꯦ
ꯑꯇꯣꯞꯄ ꯑꯦꯛꯖꯥꯛꯒꯤꯗꯤ ꯄ꯭ꯔꯤꯄꯦꯌꯔ ꯇꯧꯗꯕ꯭ꯔꯥ
ꯑꯇꯩꯗꯤ ꯇꯧꯗꯦꯗ
ꯑ
ꯑꯗꯨꯅꯦ ꯈꯪꯗꯦ ꯃꯤꯒꯤꯗꯤ ꯑ ꯅꯦꯠꯀꯤꯁꯨ ꯇꯧꯏ ꯑꯗꯩꯗꯤ ꯑꯇꯣꯞꯄ ꯀꯩꯍꯥꯏꯅꯤ ꯑꯦꯁꯑꯦꯁꯁꯤ ꯒꯨꯝꯕꯗꯁꯨ ꯇꯧꯅꯩꯌꯦꯕ ꯑꯧꯈꯣꯏ ꯀꯂ꯭ꯥꯁꯀꯤ
ꯑ ꯑ
ꯕꯦꯡꯀꯤꯡ ꯀꯩꯀꯥꯗꯁꯨ ꯑꯗꯨꯃꯥꯏꯅ ꯑꯁ ꯈꯪꯗꯦꯗꯥ ꯃꯤ
ꯑꯩ ꯇꯧꯋꯦ ꯇꯧꯋꯦ ꯑꯗꯨꯗꯤ ꯍꯥꯏꯔꯛꯑꯣ
ꯃꯤꯅ ꯌꯥꯝ ꯄ꯭ꯔꯤꯄꯦꯔ ꯇꯧꯅꯩꯗꯅ ꯑꯃ ꯄ꯭ꯔꯤꯄꯦꯔ ꯇꯧꯕꯗꯕꯧ ꯀ ꯀꯔꯥꯏꯅꯣ ꯍꯥꯏꯔꯤ ꯀꯥꯟꯁꯤꯗ ꯀꯃꯥꯏꯅ ꯈꯝꯗꯣꯏꯅꯣ ꯁꯤꯅꯦ ꯈꯜꯂꯤꯁꯦ ꯑꯗꯨꯅꯤ ꯃꯊꯥ ꯁꯥꯔꯤꯕ ꯍꯥꯏꯕꯨ
ꯑꯗꯨꯅꯦ ꯍꯥꯏꯁꯦ ꯈꯪꯗꯦ ꯎꯝ
ꯅꯣꯏ ꯁ꯭ꯀꯣꯂꯔ ꯎꯝ ꯍꯥꯏꯔꯛꯑꯣ ꯍꯥꯏꯔꯛ ꯍꯥꯏꯔꯛꯑꯣ
ꯍꯥꯏꯔꯛꯑꯣ ꯁ꯭ꯀꯣꯂꯔ ꯁ꯭ꯀꯣꯂꯔ ꯀꯩꯗꯧ
ꯎꯝ ꯁ꯭ꯀꯣꯂꯔ ꯀꯩꯀꯥꯗꯤ ꯑꯗꯨꯝ ꯇꯤꯅꯕ ꯈꯣꯠꯄ ꯅꯨꯡꯉꯥꯏꯕ꯭ꯔ ꯍꯥꯟꯅꯒꯤ ꯂꯩꯔꯝꯕꯗ
ꯑꯗꯨꯝ ꯑꯗꯨꯝ ꯅꯨꯡꯉꯥꯏ ꯃꯣꯏ ꯁꯦꯅꯥꯌꯔ ꯅꯨꯄꯤ ꯑꯈꯣꯏ ꯗꯤꯄ꯭ꯔꯥꯠꯃꯦꯟ ꯒꯤꯗ ꯑꯥꯔꯇꯤ ꯑꯅ ꯀꯩꯅꯣ ꯅꯨꯄꯤ ꯑꯃ ꯌꯥꯎꯔꯝꯕꯅꯦ ꯑꯇꯩꯗꯤ ꯌꯥꯎꯗꯦ ꯈꯣꯏ ꯈꯣꯏ ꯑꯍꯨꯝꯗꯪ ꯑꯣꯏꯔꯃꯥꯜꯂꯦ ꯍꯥꯏꯗꯤ ꯉꯥꯁꯥꯏꯒꯤ ꯑꯩꯒꯤ ꯁꯨꯄꯔꯕꯥꯏꯖꯔ ꯗꯨꯒ ꯑꯩꯅ ꯍꯨꯖꯤꯛꯀꯤ ꯑꯥꯔꯇꯤ ꯗꯨꯒ
ꯎꯝ
ꯑꯇꯩ ꯑꯇꯩꯗꯤ ꯊꯣꯏꯗꯣꯛꯄ ꯌꯥꯎꯗ꯭ꯔꯦ ꯑꯈꯣꯏꯒꯤꯗꯗꯤ
ꯎꯍꯨꯝ ꯀꯩꯅꯣ